ꯍꯜꯂꯣ ꯇꯥꯕ꯭ꯔꫭ꯫
ꯇꯥꯌꯦ꯫
ꯅꯣꯡ ꯆꯨꯕ꯭ꯔꯣ꯫
ꯆꯨꯒꯗ ꯐꯔꯤꯃꯈ ꯑꯅꯤ ꯍꯧꯖꯤꯛ ꯍꯧꯖꯤꯛꯁꯨ ꯇꯥꯕ꯭ꯔꯥ
ꯑ ꯍꯣꯏ ꯇꯥꯏꯌꯦ
ꯍꯧꯖꯤꯛꯇꯤ
ꯇꯥꯏꯗ
ꯎ
ꯑꯗꯨꯗꯧꯔꯤꯅꯣ
ꯑꯗꯨꯝ ꯐꯝ ꯂꯣ ꯂꯥꯏꯐ ꯂꯥꯏꯐ
ꯀꯅꯥ ꯀꯅꯥ ꯐꯝꯃꯒ ꯂꯩꯕ꯭ꯔꯣ
ꯑꯩꯒꯤ ꯐ꯭ꯔꯦꯟ ꯑꯩꯣꯏ ꯂꯩꯗ
ꯑꯣ ꯑꯣ ꯆꯥꯛꯄ ꯆꯥꯛ ꯑꯩ ꯆꯥꯛ ꯄꯥꯗꯔꯤꯌꯦ
ꯁꯝꯅꯦ ꯑꯩ ꯁꯥꯗꯗ
ꯑꯩꯁꯨ ꯇꯛ ꯇꯥꯅꯤꯡꯗ꯭ꯔꯦꯗ ꯉꯁꯤꯁꯦ
ꯀꯔꯤꯒꯤ ꯆꯥꯅꯤꯡꯗ꯭ꯔꯕꯣ
ꯈꯪꯗꯦ ꯉꯁꯥꯏ ꯏꯚꯤꯅꯤꯡꯗꯥꯛ ꯆꯥꯕꯤꯕꯒꯤꯀꯣ ꯆ ꯂꯝꯗꯅꯅ ꯑꯗꯨꯖꯤꯁꯦ
ꯆꯥꯛꯗꯤ ꯑꯗꯨꯝ ꯆꯥꯛꯑꯣ ꯀꯔꯤꯅꯣ
ꯍꯝ ꯅꯟꯁ ꯆꯈꯤ ꯍꯔꯣꯏꯗꯣ
ꯀꯒꯅꯤꯗꯤ ꯉꯜꯦ
ꯑꯣ ꯅꯣꯏꯁꯨ ꯊꯦꯡꯤꯡ ꯊꯦꯡꯤꯡ ꯅ ꯆ ꯆꯥꯕ ꯃꯥꯜꯦꯀꯣ
ꯍꯣꯏ
ꯎꯝ
ꯅꯪꯌꯦꯛ ꯅꯪ ꯊꯟꯗꯔꯥ ꯅꯪ ꯂꯩꯕꯗꯣ
ꯏꯃꯥꯟꯅꯕꯤ ꯑꯃꯒ ꯃꯟꯕꯤꯃꯒ ꯂꯩꯌꯦꯦ ꯑꯩ ꯍ ꯅꯪꯗꯤ ꯀꯩꯗꯧꯔꯤꯅꯣ ꯍꯟꯗꯛꯁꯦ ꯑ ꯑꯥ
ꯊꯕꯛ ꯆꯠꯂꯒ ꯃꯔꯛꯇ ꯑꯗꯨꯝ ꯂꯩꯔ‌ꯦ
ꯐꯩꯌꯦ ꯐꯩꯌꯦ
ꯅꯣꯏꯗꯤ
ꯑꯩꯗꯤ ꯁ꯭ꯀꯨꯜ ꯀꯥꯔ ꯍꯜꯂꯛꯑꯦ
ꯑꯣ ꯑꯗꯨꯗꯤ ꯌꯥꯝ ꯐꯥꯏꯅ ꯅ‌ꯣꯏ ꯅꯈ‌ꯣꯏꯗꯤ
ꯐꯥꯕꯔ ꯐꯠꯇꯕꯨ ꯀꯥꯔ ꯂꯩꯔꯦ ꯅꯪꯗꯤ ꯅꯆꯤꯟ ꯅꯅꯥꯎꯁꯦ ꯀꯌꯥꯅꯣ
ꯑꯩ ꯑꯆꯤꯟ ꯑꯅꯥꯎꯁꯦ ꯑꯩꯒꯤ
ꯍꯜꯂꯣ
ꯎꯝ ꯑꯥ ꯇꯥꯏꯌꯦ ꯇꯥꯏꯌꯦ ꯑꯩꯗꯤ ꯏꯅꯥꯎ ꯅꯨꯄꯥ ꯑꯃꯅꯦ ꯑꯩꯒꯤ ꯕ꯭ꯔꯥꯗꯔꯁꯦ ꯑꯍꯨꯝ ꯑꯩꯒꯤ ꯏꯆꯦ ꯑꯃ
ꯑ ꯑ ꯑꯩꯗꯤꯀꯣ ꯅꯪ ꯅꯨꯄꯤꯔꯣ ꯈꯟꯕꯅꯦ
ꯑꯗꯨꯒ ꯅꯨꯄꯥ ꯅꯨꯄꯥ ꯑꯣꯏꯔꯝꯃꯦ ꯑꯗꯨꯒ ꯅꯪꯒꯤ ꯅꯪꯒꯤ ꯅꯨ ꯑꯦ ꯀꯩꯅꯣ ꯅꯪꯒꯤ ꯋꯥꯆꯦꯞꯒꯤ ꯗꯤꯄꯤꯗꯨ ꯅꯨꯄꯤ ꯅꯨꯄꯤꯒꯤ ꯐ‌ꯣꯇꯣ ꯊꯥꯕ ꯃꯥꯜꯂꯦꯀꯣ
ꯍꯧꯖꯤꯛ ꯍꯧꯖꯤꯛ ꯑꯩ ꯗꯤꯄꯤ ꯀꯔꯤꯁꯨ ꯊꯝꯗꯦ
ꯑꯗꯨꯗꯤ ꯃꯤ ꯊꯨꯡꯉꯕ ꯃꯥꯜꯂꯦ
ꯍ
ꯀꯗꯥꯏꯗꯒꯤꯔ ꯑꯩ ꯑꯩꯗꯤ ꯅꯨꯡꯃꯥꯒ ꯍꯥꯕꯒꯤ ꯒꯔꯨꯞ
ꯑꯩꯒꯤ ꯐꯣꯟꯁꯦ ꯌꯥꯝ ꯁꯥꯏꯅ
ꯎꯝ ꯆꯞ ꯃꯥꯟꯅꯩ ꯑꯩꯒꯤ ꯐꯣꯟꯁꯨ ꯑꯗꯨꯝ ꯁꯥꯏ ꯑꯩꯒꯤ ꯐꯣꯟꯁꯨ ꯌꯥꯝ ꯁꯥꯏꯌ‌ꯦ
ꯇꯥꯕ꯭ꯔꯣ ꯅꯨꯡꯉꯥꯏꯔꯤꯕ꯭ꯔꯣ
ꯍꯣꯏ ꯅꯨꯡꯉꯥꯏꯌꯦ ꯅꯣꯏ ꯑꯗꯨꯝ ꯀꯣꯏ ꯏꯄꯥ ꯑꯗꯨꯝ ꯆꯠ ꯄ꯭ꯔꯥ ꯅꯠꯇ꯭ꯔꯒꯥ ꯑꯗꯨꯝ ꯀꯣꯂꯦꯁ ꯀꯥꯔꯒꯥ ꯗꯨꯝ ꯂꯥꯏꯕ꯭ꯔ
ꯁꯦꯀꯦꯟꯗꯔꯤ ꯀꯥꯔ ꯂꯩꯥꯕꯅ‌ꯦ ꯀꯂꯥꯁ ꯇꯨꯌ‌ꯦꯜꯞ
ꯍꯣꯏ ꯑꯗꯨꯗꯤ ꯌꯥꯝ ꯐꯔꯦ ꯑꯗ‌ꯣꯏꯗꯤ
ꯍꯥꯏꯕ
ꯅꯣꯏꯗꯤ ꯌꯥꯝ ꯐꯩꯌꯦ ꯑꯗꯨꯗꯤ
ꯅꯪꯗꯤ ꯀꯩ ꯊꯕꯛ ꯊꯕꯥꯛ ꯇꯧꯕꯅ‌ꯣ
ꯑꯁ ꯑꯗꯨꯝ ꯊꯕꯛ ꯑꯗꯨꯝ ꯂꯩ ꯀꯔꯤꯁꯨ ꯇꯧꯔꯤꯉꯥꯏ ꯑꯗꯨꯝ ꯃꯄꯥꯟꯗ ꯂꯩꯕꯀꯣ ꯑꯗꯨꯒꯤ
ꯍꯩꯍꯥ ꯅ‌ꯣꯏꯗꯗꯤ ꯁꯥꯗ꯭ꯔꯣ
ꯑꯦ ꯌꯥꯝ ꯁꯥꯏ ꯀꯔꯤꯅ‌ꯣ ꯃꯥꯏ ꯂꯥꯛꯇ꯭ꯔꯗꯤ ꯇꯨꯝꯕ ꯌꯥꯗ‌ꯦ ꯑꯁ
ꯁꯤꯁꯤꯡꯗ ꯇꯝꯄꯥꯛꯗꯔꯣ ꯂꯩꯁꯦ
ꯇꯝꯄꯥꯛꯇꯅ ꯂꯩꯕꯁꯦ ꯍꯧꯖꯤꯛ ꯃꯄꯥꯟꯗꯅꯦ ꯂꯩꯕ
ꯃꯄꯥꯥꯟꯗ
ꯍ
ꯇꯥꯕ꯭ꯔꯣ
ꯍꯣꯏ ꯇꯥꯏꯌꯦ ꯇꯥꯏꯌꯦ ꯇꯥꯏꯌꯦ
ꯊꯕꯛ ꯆꯨꯔꯒ ꯂꯩꯔꯨ ꯃꯥꯂꯦ ꯍ
ꯑꯦ ꯐꯝꯃꯒ ꯂꯩꯕꯅꯦ ꯑꯩ ꯅꯪꯗꯤ ꯃꯐꯝ ꯀꯔꯤ ꯃꯈꯣ ꯀꯔꯤꯃ ꯈꯣꯟꯅꯣ ꯇ ꯏ
ꯐꯦꯟ ꯐꯦꯟꯗꯣ ꯐꯦꯟ ꯎꯅ ꯂꯩꯕ
ꯑꯗꯨꯝ ꯑꯃꯅꯤꯅꯤ
ꯐꯗꯣ ꯁꯃꯥꯟꯕ ꯌꯦꯡꯉꯣ
ꯑꯣ
ꯑꯩ ꯃꯀꯣꯡꯗ ꯊꯝꯕ ꯌꯥꯗ꯭꯭ꯔꯔꯤ ꯑꯩꯒꯤ ꯐꯦꯟ ꯊꯥꯔꯒ ꯃ ꯑꯃ ꯂꯩꯕꯅꯦ ꯆꯥꯛ ꯆꯥꯈꯤꯔ‌ꯣꯏꯗ꯭ꯔꯣ
ꯆꯥꯒꯅꯤ ꯍꯟꯗꯛ ꯆꯥꯅꯤꯡꯗꯕꯒꯤꯗꯣ ꯆꯥ ꯆꯥꯅꯤꯡꯗꯕꯒꯤ
ꯑ ꯕ‌ꯣꯜꯒꯨꯝꯕ ꯌꯦꯡꯗꯔ‌ꯣ ꯅ‌ꯣꯏꯗꯤ
ꯌꯦꯡꯒꯅꯤ ꯍꯧꯖꯤꯛ ꯄꯨꯡ ꯎꯝ ꯋꯥꯠꯂꯦ ꯑꯗꯨꯒꯤ ꯉꯥꯏꯕꯅꯤ
ꯀꯅꯥꯕꯨꯁꯨꯦ ꯄꯣꯠꯇꯥꯎꯕ
ꯑꯩꯁ ꯍꯧꯖꯤꯛ ꯀꯅꯥ ꯀꯅꯥ ꯂꯩꯕ꯭ꯔꯥ ꯍꯧꯖꯤꯛ ꯃꯍꯍꯒꯗꯕ ꯑꯩꯗꯤ ꯑꯥꯔꯖꯦꯟꯇꯤꯅꯥꯕꯨ ꯁꯞꯄꯣꯔꯠ ꯇꯧꯋꯦꯅ
ꯑꯩꯩꯁꯨꯣ
ꯆꯥꯞꯅ ꯍꯥꯏꯅꯦ ꯃꯥꯅ
ꯍ ꯆꯞ ꯃꯅꯥꯌꯦ
ꯇ꯭ꯨꯋꯦꯜ ꯊꯥꯔꯇꯤ ꯑꯩꯠ ꯊ꯭ꯔꯤ ꯊꯥꯔꯇꯤꯗ ꯂꯩꯌꯦ
ꯑ
ꯑꯦ ꯊ꯭ꯔꯤ ꯑꯦ ꯑꯦꯝꯗ ꯂꯩꯌꯦ ꯕ ꯊ꯭ꯔꯤ ꯊꯥꯔꯇꯤ ꯑꯦ ꯑꯦꯝꯗ ꯂꯩꯑ ꯑꯥꯔꯖꯦꯟꯇꯤꯅꯥ
ꯑꯦꯖꯦꯟꯁꯦꯀ ꯍꯣꯏ ꯑ ꯍꯣꯏ ꯑꯃꯗꯤ ꯑꯦꯂꯚꯦꯟ ꯊꯥꯔꯇꯤ ꯄꯤ ꯑꯦꯝꯗ ꯂꯩꯦ ꯑꯁ ꯑꯁꯇ꯭ꯔꯦꯂꯤꯌꯥ ꯀ ꯎ ꯐꯖꯅ ꯌꯦꯡꯁꯩ
ꯀꯌꯥꯕ
ꯐꯖꯅ ꯌꯦꯡꯖꯕ
ꯍꯣꯏ ꯅꯪꯁꯨ ꯐꯖꯅ ꯌꯦꯡꯉꯣ ꯁꯄꯣ ꯐꯖꯜꯂ ꯇꯥꯛꯑꯣ
ꯍꯣꯏ ꯑꯔꯖꯦꯟꯇꯤꯅꯥ ꯉꯝꯗ꯭ꯔꯗꯤ ꯅꯪ ꯅꯪ ꯐꯖꯅ ꯁꯞꯄꯣꯔꯠ ꯇꯧꯗꯕꯒꯤ ꯑꯣꯏꯔꯝꯒꯅꯤꯀꯣ
ꯍꯥꯏꯗꯤ ꯍꯥꯏꯗꯤ ꯑꯔꯖꯦꯟꯇꯤꯅꯥꯕꯨ ꯉꯝꯕ ꯉꯝꯃꯗꯤ ꯍꯥꯏꯗꯤꯤꯟ ꯌꯥ ꯍꯥꯎꯕꯨ ꯆꯥꯔꯅꯤꯅꯦ
ꯑꯗꯨ ꯌꯥꯝ ꯐꯔ ꯀꯅꯣꯏ ꯀ ꯅꯣꯏꯖꯖꯤꯔꯥ ꯐꯥꯏꯒ
ꯉꯝꯒꯦꯔꯝꯒꯦꯔ ꯆꯥꯕ ꯇ
ꯎꯝ ꯑꯗꯨꯅ ꯄꯥꯏꯒ
ꯍ
ꯑꯗꯨꯝ ꯅꯈꯣꯏ ꯃꯐꯝꯗ ꯂꯩꯕ ꯅꯨꯡꯉꯥꯏꯕ꯭ꯔꯥ
ꯁꯥꯃꯟꯕꯒꯤ ꯂꯩꯕ ꯅꯨꯡꯉꯥꯏꯇ꯭ꯔꯦ ꯌꯥꯝ ꯁꯥꯏꯌꯦ ꯑꯩꯈꯣꯏꯗꯗꯤ ꯍꯣꯏ ꯅꯣꯡ ꯑꯗꯨꯨꯝ ꯑꯃꯝꯃꯒ ꯑꯗꯨꯝ ꯇꯣꯈꯗꯦ
ꯑꯩꯈꯣꯏꯁꯤꯗꯤ ꯁꯝꯃꯔ ꯁꯤꯖꯟ ꯈꯛꯇꯅꯤ ꯇꯏꯕꯁꯦ ꯅꯣꯡꯁꯨꯨ ꯁꯨ ꯁꯨ ꯇꯥꯗ
ꯅꯪ ꯅꯣꯏ ꯈꯨꯟ ꯅ ꯇꯦꯒꯣ
ꯍꯣꯏ ꯑꯩꯒꯤ ꯈꯨꯟꯗ ꯉ ꯑꯩ ꯃꯄꯥꯟꯗ ꯂꯩ
ꯃꯄꯥꯟꯗ ꯂꯩꯕ ꯅꯨꯡꯉꯥꯏꯕ꯭ꯔꯣꯅꯦ
ꯃꯄꯥꯟ ꯍ ꯂꯩ ꯂꯩꯕꯅꯨꯡ
ꯐꯔꯦꯅꯦ ꯅꯨꯡꯉꯥꯏꯔꯗꯤ
ꯁꯣꯏ
ꯐꯖꯅ ꯂꯩꯌꯨꯀꯣ
ꯍꯣꯏ ꯍꯣꯏ ꯎ ꯅꯪꯒꯤ ꯅꯝꯕꯔ ꯋꯥꯟ ꯂꯥꯁ ꯗꯤꯖꯤꯠꯠꯇ ꯋꯥꯟ ꯗꯕꯜ ꯊ꯭ꯔꯤ
ꯍꯣꯏ ꯑꯗꯨ ꯑꯩꯒꯤ ꯅꯝꯕꯔꯅꯦ
ꯑꯣ
ꯍꯧꯖꯤꯛ ꯋꯥꯔꯤꯁ ꯅꯥꯕ ꯅꯝꯕꯔ ꯑꯃꯅꯦꯌꯦ
ꯑꯗꯨꯗꯤ ꯆꯨꯝꯃꯦ ꯅꯪꯅ ꯀꯣꯜ ꯇꯧꯔꯛꯒꯖꯔ ꯑꯩ ꯗꯤꯄꯤꯦꯗ ꯊꯣꯛꯈ꯭ꯔꯦꯕ ꯑꯩ ꯗꯤꯄꯤꯦ ꯑꯃꯗꯤ ꯊꯝꯕꯅꯦ
ꯑ
ꯑꯗꯨꯝ ꯋꯥꯔꯤ ꯁꯥꯕ ꯌꯥꯏꯅ
ꯁꯥꯁꯦ ꯁꯥꯁꯦ ꯅꯨꯡꯉꯥꯏ ꯅꯨꯡꯉꯥꯏꯕ ꯋꯥꯔꯤ ꯁꯥꯔꯛꯑꯣ
ꯑꯁꯤꯁ ꯋꯥ ꯐꯖꯅ ꯉꯥꯡꯕ ꯍꯩꯇꯕꯒꯤꯅꯦꯀꯣ
ꯅꯪ꯭ꯔꯣ
ꯍ
ꯌꯥꯝꯝ ꯍꯩꯗ
ꯐꯖꯅꯁꯨ ꯈꯪꯗꯦ ꯑꯁꯤ ꯁꯤ ꯂꯣꯟꯁꯦ ꯐꯖꯅ ꯈꯪꯗꯕꯒꯤꯅꯤ ꯐꯖꯅ ꯈꯪꯉꯗꯤ ꯐꯖꯅ ꯉꯥꯡꯊꯣꯛꯄ ꯇꯧꯕꯅꯤ ꯑꯩꯁꯨ ꯃ ꯆꯤ ꯎ ꯍ ꯊ ꯇ ꯇꯥꯛ ꯀꯅꯤꯀꯣ ꯀꯂꯦꯖ
ꯍꯟ ꯁꯤꯛꯁꯦ ꯁꯟꯗꯦꯅꯦ ꯃꯟꯗꯦꯗ ꯆꯠꯂꯦꯅꯦ
ꯑꯣ ꯑꯩꯗꯤ ꯀꯥꯎꯈ꯭ꯔꯦ ꯂꯗꯨꯗ ꯀꯣꯏ ꯄ ꯆ ꯆꯥꯇꯅꯤ ꯀꯣ
ꯎꯝ
ꯀꯣꯏ ꯄ ꯆꯠꯀꯦꯔꯥ ꯑꯗꯨ ꯑꯗꯨ ꯅꯠꯇ꯭ꯔ ꯀ
ꯑꯁ ꯌꯨꯝꯗ ꯑꯗꯨꯝ ꯂꯩꯅꯤꯅ ꯀꯣꯏꯕꯁꯨ ꯆꯠꯂꯦ ꯌꯨꯝꯗ ꯂꯩꯕ ꯑꯗꯨ ꯅꯨꯡꯉꯥꯏꯌꯦ ꯁꯔꯁꯨ ꯀꯏ ꯂꯩꯕꯣ
ꯐꯠꯇꯁꯨ ꯐꯥꯏ ꯅꯣꯏꯗꯤ ꯀꯔꯤ ꯀꯔꯤ ꯏꯟꯁꯥꯡ ꯆꯥꯔꯒ ꯂꯩꯕꯅꯣ
ꯑꯁ ꯑꯩꯈꯣꯏꯁꯦ ꯍꯟꯖꯥꯡ ꯍꯥꯎꯇꯦꯗ
ꯍꯣꯏ ꯃꯐꯝꯗꯗꯤ ꯏꯟꯁꯥꯡꯁꯥꯡ ꯍꯧꯖꯤꯛ ꯐꯪꯕ ꯃꯇꯝꯅꯦ ꯀꯔꯤꯅꯣ
ꯅꯣꯏꯗ ꯁꯥꯒꯨꯝꯕꯁꯦ ꯍꯣꯡꯡꯂꯝꯒꯅꯤꯀꯣ
ꯍꯣꯏ ꯑꯗꯨꯒꯨꯝꯕꯗꯤ ꯍꯣꯡꯅꯩ ꯑꯣꯛ ꯑꯣꯛ ꯀꯔꯤꯅꯣ ꯃꯔꯤꯟꯗꯣ ꯑꯗꯨ ꯑꯃꯗꯤ ꯌꯥꯝ ꯍꯣꯡꯈ꯭ꯔꯒ ꯐꯪꯦ
ꯎꯝ
ꯑꯗꯨꯒ ꯆꯤꯛꯀꯟ ꯂꯤꯚꯔꯁꯨ ꯌꯥꯝ ꯍꯣꯡꯉꯤ
ꯎꯝ
ꯌꯥꯝ ꯆꯥꯕꯒꯤꯗꯣ ꯃꯥꯒꯤ ꯀꯔꯤꯅꯣ ꯃꯅꯝ ꯌꯥꯝ ꯀꯔꯤꯅꯣ ꯍꯥꯏꯒꯗꯕ ꯑꯩꯁꯦ ꯈꯪꯈ꯭ꯔꯦ ꯐꯖꯠ ꯑꯉꯥꯡ ꯈꯥꯡꯗ꯭ꯔꯕꯒꯤ ꯑꯗꯨꯒꯤꯅ
ꯎꯝ
ꯑꯝ
ꯅꯪꯅ ꯉꯥꯡꯕꯗ ꯇꯥꯕꯗ ꯌꯥꯝ ꯋꯥꯏꯑ
ꯐꯖꯥ ꯊ ꯉꯥꯡꯕ ꯈꯪꯗꯕ ꯀꯩꯂꯦ ꯅꯪꯁꯨ ꯈꯪꯗꯕꯒꯤꯅꯦ ꯑꯗꯨꯝ ꯈꯟꯅꯣ ꯑꯗꯨꯝ
ꯅꯪꯅꯤ ꯅ ꯅꯆꯤꯟꯅꯥꯎ ꯀꯌꯥ ꯂꯩꯒꯦ
ꯑꯩꯁꯦ ꯆꯤꯡ ꯑꯩꯒꯤ ꯏꯆꯦ ꯑꯃ ꯑꯩꯒꯤ ꯏꯅꯥꯎꯅꯨꯄꯥ ꯑꯃ ꯑꯩꯒꯤ
ꯎ
ꯑꯩꯒꯤ ꯕ꯭ꯔꯗꯔꯁꯦ ꯑꯍꯨꯝ
ꯎꯝ ꯐ ꯌꯥꯝ ꯐꯩꯌꯦ ꯅꯆꯤꯟꯜꯅꯥꯎ ꯌꯥꯝꯅ
ꯅꯣꯏꯁꯨ ꯌꯥꯝꯒꯅꯤꯗ
ꯑꯣꯏ ꯇꯔꯨꯛꯅꯦ ꯅꯨꯄꯥ ꯑꯃ ꯅꯨꯄꯤ ꯃꯃꯥ ꯎꯝ
ꯔꯤꯍꯤꯁ ꯀꯔꯤꯅ ꯑꯊꯠꯇꯅ ꯑꯗꯨꯗꯤ ꯐꯔꯦꯀꯣ ꯑꯗꯨꯝ ꯐꯥꯎꯅꯑꯁꯤꯀꯣ
ꯑ ꯍꯥ